ꯍꯜꯂꯣ ꯇꯥꯔꯔꯕꯣ
ꯍꯜꯂꯣ
ꯑ ꯇꯥꯔꯦ ꯀꯩꯗꯧꯔꯝꯃꯤꯅꯣ
ꯑꯩꯁꯦ ꯑꯗꯨꯒ ꯐꯥꯝꯒ ꯂꯩꯌꯦꯦ ꯅꯪꯅꯦꯦ ꯗꯨꯀꯥꯟ ꯐꯕ ꯂꯩꯔ ꯂꯣꯏꯔꯕꯣ
ꯊꯣꯡꯉꯤꯅꯣ ꯑꯩ ꯇꯨꯏꯁꯟ ꯂꯣꯏꯔꯦ
ꯑ ꯎꯝ ꯑꯩ ꯍꯋꯥ ꯆꯝꯀꯨꯗ ꯌꯦꯟ ꯈꯣꯡꯒ ꯃꯔꯤꯟꯗꯣ ꯑꯗꯨ ꯐ꯭ꯔꯥꯏ ꯇꯧꯔꯒ
ꯎꯝ ꯍꯥꯎ ꯃꯌꯥꯝꯌꯥꯝꯝ ꯆ
ꯌꯥꯝ ꯂꯩꯊꯣꯛꯈ꯭ꯔꯦ ꯍꯟꯗꯥꯛꯁꯦ ꯌꯥꯗ꯭ꯔꯦ ꯍꯥꯏ ꯑꯍꯥꯎꯕ ꯈꯛꯇꯁꯨ ꯆꯔꯒ ꯂꯩꯥꯏꯕ ꯑꯕꯣ ꯍꯦ ꯑꯕ ꯆꯥ ꯂꯩꯥꯏ ꯅ
ꯑ ꯅꯍꯥꯟꯅꯦ ꯅꯍꯥꯟꯅꯦ ꯀꯩꯅꯣ ꯃꯅꯨꯡꯗ ꯑꯃ ꯑꯩꯅ ꯍꯥꯏꯕ ꯂꯩꯗꯣ ꯍꯧ ꯍꯧꯧꯋꯦ ꯍꯥꯏꯕꯗꯣ ꯍꯧꯔꯝꯈꯤꯅꯤꯅ
ꯍꯣꯏ ꯄ
ꯑꯥ ꯑꯗꯣ ꯃꯣꯏꯗꯣ ꯅꯣꯡ ꯅꯨꯃꯤꯠ ꯈꯔꯕꯨꯗꯤ ꯋꯥꯠꯂꯤꯦ ꯃꯥꯜꯂꯦꯕꯀꯣ ꯑꯗꯣ ꯃꯣꯏꯅ ꯍꯥꯏꯔꯤꯁꯦ ꯍꯥꯏꯗꯤ ꯃꯤ ꯁꯪꯕ ꯒꯥꯔꯗꯀꯨꯝꯕ ꯂꯩꯍꯧꯕ꯭ꯔꯥ ꯍꯥꯏꯗꯤ ꯃꯈꯣꯏꯗ ꯍꯥꯏꯅꯔꯒ ꯆꯩꯒꯨꯝꯕ ꯃꯣꯏꯗꯒꯤ ꯂꯧꯔꯒ ꯍꯦꯛꯄꯗ ꯑꯗꯨꯝ ꯆꯩ ꯑꯁꯥꯡꯕ ꯂꯩꯔꯗꯤ ꯑꯗꯨꯝ ꯂꯥꯝꯕ ꯐꯪꯗꯣꯏ ꯅꯠꯇ꯭ꯔꯕ
ꯀꯩꯅꯣ ꯂꯩꯗꯣ ꯁꯥꯏꯀꯦꯅ ꯇꯧꯔꯝꯕꯅꯦ ꯑꯗꯣ ꯍꯥꯏꯕꯗꯤ ꯑꯩꯈꯣꯏꯅ ꯑꯗꯨꯝ ꯍꯦꯛꯄ ꯌꯥꯕꯒꯤ ꯍꯥꯏꯠꯇꯅꯦꯕ
ꯑꯣ ꯃꯅꯨꯡ ꯀꯌꯥꯝ ꯆꯪꯒꯦ ꯑꯗꯨꯝ ꯀꯦꯝꯄꯁ ꯃꯅꯨꯡꯗ ꯑꯗꯨꯝ ꯎꯕ ꯑꯗꯨꯝ
ꯍꯣꯏ ꯑꯁꯤ ꯒ꯭ꯔꯥꯎꯟ ꯑꯩꯈꯣꯏ ꯒ꯭ꯔꯥꯎꯟ ꯑꯗꯨꯝ ꯐꯣꯇꯣꯗ ꯀꯥꯞꯃꯤꯅ ꯒ꯭ꯔꯥꯎꯟ ꯂꯩꯅ ꯑꯗꯨ ꯒ꯭ꯔꯥꯎꯟ ꯃꯅꯥꯛꯇꯅꯦꯕ ꯑꯗꯨ ꯆꯪꯉꯒ ꯂꯩꯔꯅꯤ ꯑ ꯍꯦꯛꯄ ꯌꯥꯔꯅꯤꯗ ꯍꯥꯏꯕꯗꯤ ꯃꯤ ꯀꯥꯔꯒꯨꯝꯕꯁꯨ ꯌꯥꯎꯗꯦꯗ ꯑꯗꯨꯝ ꯋꯀꯤꯡ ꯆꯠꯄ ꯃꯤ ꯑꯗꯨ ꯈꯛꯇꯅꯦꯕ ꯌꯥꯝꯅ ꯍꯦꯛꯅꯤꯉꯥꯏ ꯂꯩꯔꯝꯔꯣꯏꯅ
ꯑ ꯃꯈꯣꯏ ꯃꯈꯣꯏꯗꯣ ꯈꯣꯏꯔꯝꯒꯗꯕ ꯅꯨꯃꯤꯠꯇꯣ ꯈꯔ ꯋꯥꯠꯂꯤꯕ ꯑꯗꯨ ꯑꯗꯨꯒꯤ ꯍꯥꯟꯅ ꯍꯦꯛꯛꯇꯣꯛꯑꯒ ꯊꯝꯃꯗꯨꯗꯤ ꯂꯩꯗꯨꯣ ꯄꯠꯀꯅꯤꯗꯅ ꯑꯗꯨꯒꯤ
ꯑꯣ ꯍꯣꯏ ꯑꯗꯨꯗꯤ ꯍꯌꯦꯡ ꯑꯃꯨꯛ ꯍꯌꯦꯡꯒꯨꯝꯕ ꯂꯥꯏꯑꯗ ꯐꯔꯞꯅꯤ ꯍꯥꯏꯔꯗꯤ ꯍꯥꯏꯗꯤ ꯉꯁꯤ ꯏꯚꯤꯅꯤꯡꯒꯨꯝꯕꯀꯣ ꯑꯗꯨꯝ ꯆꯨꯝꯅ ꯁꯨꯝ ꯀꯣꯏꯕ ꯁꯥꯕ ꯂꯥꯛꯑꯒ ꯑꯗꯨꯝ ꯍꯦꯛꯄ ꯌꯥꯏꯖꯥ
ꯑꯥ
ꯎꯝ ꯃꯈꯥꯗ ꯂꯩꯌꯦꯕ ꯍꯥꯏꯕꯗꯤ ꯁꯥꯠꯅꯤꯡꯉꯥꯏ ꯀꯩꯅꯣ ꯎꯝ ꯇꯧꯔꯒ ꯂꯩꯕꯗꯣ ꯑꯣ ꯍꯣꯏ ꯑꯗꯨꯃꯥꯏꯅ ꯇꯧꯔꯒ ꯂꯩꯥꯛꯌꯦꯕ
ꯑꯗꯣ ꯀꯪꯂꯥꯒꯤꯗꯤ ꯌꯥꯝꯅ ꯃꯅꯨꯡ ꯆꯪꯉꯤꯅ ꯂꯧꯕ ꯃꯤ ꯄꯥꯛ ꯆꯪꯅꯗ ꯃꯐꯝ ꯑꯣꯏꯕ ꯃꯥꯜꯂꯦ ꯍꯥꯏꯗꯤ ꯁꯣꯔꯣꯛꯗꯒꯤꯗꯤ ꯎꯗꯤ ꯎꯕ ꯑꯗꯨ ꯀꯪꯂ ꯃ ꯑꯗꯨ ꯣꯟꯗꯒꯤꯗꯤ ꯀꯩ ꯍꯥꯏꯗꯣꯏꯔꯣ ꯃꯇꯥꯏꯗ ꯌꯥꯝ ꯁꯥꯏ ꯀꯣꯅꯔꯒ ꯑꯣꯏꯕ ꯃꯥꯜꯂꯦꯕ ꯀꯪꯂꯥꯒꯤꯗꯣ ꯑꯗꯨꯒ ꯋꯥꯡꯁꯨ ꯋꯥꯡꯕ
ꯑ ꯍꯥꯏꯗꯤ ꯏꯁꯤꯡꯒꯤ ꯃꯄꯥꯟꯗꯁꯨ ꯄꯥꯜꯂꯤꯅꯥ꯫
ꯑꯥ꯫
ꯑꯗꯨꯅ ꯍꯦꯛꯄꯗꯣ ꯈꯨꯗꯣꯡ ꯆꯥꯔꯣꯏꯗꯕ ꯃꯥꯟꯕ꯫
ꯍꯥꯏꯕꯗꯤ ꯀꯪꯂꯥꯒꯤꯁꯦ ꯑꯗꯨꯝ ꯋꯥꯔꯤ ꯂꯩꯌꯦꯅ ꯂꯥꯏꯒꯨꯝꯕ ꯂꯩꯕ ꯑꯗꯨꯃꯥꯏꯅ ꯀꯨꯝ ꯑ ꯀꯩ ꯍꯥꯏꯗꯥꯏꯔ꯫ ꯄꯨꯔꯥ ꯐꯣꯔꯕꯤꯇꯟ ꯑꯣꯏꯕ ꯃꯐꯝꯁꯨ ꯌꯥꯎꯋꯤꯅ ꯀꯪꯂꯥꯒꯤꯁꯦ꯫ ꯑꯗꯨ ꯌꯥꯝ ꯐ꯭ꯔꯤꯗꯤ ꯑꯣꯏ ꯎꯝ ꯑꯗꯨꯒꯤ ꯑꯣꯏꯔꯝꯒꯅꯤꯅ꯫
ꯎꯝ
ꯅꯪ ꯑꯉꯥꯡꯁꯤꯡ ꯁꯨꯇꯤ ꯊꯥꯏ ꯍꯥꯏꯕ ꯅꯠꯇ꯭ꯔꯣ ꯉꯟꯅ ꯅꯍꯥꯟꯗꯣ꯫
ꯑꯧ ꯉꯥꯟ ꯑ ꯑꯃꯨꯛ ꯍꯧꯔꯦ꯫ ꯍꯥꯏꯗꯤ ꯁ꯭ꯀꯨꯜ ꯀꯥꯗꯣꯔꯕꯅꯤꯅꯅ ꯁꯩꯔꯦꯡꯒꯨꯝꯕꯗꯣ ꯑꯗꯨꯝ ꯇꯧꯕꯤꯑꫭꯅ ꯑꯗꯨꯝ ꯐꯥꯍꯟꯕꯒꯤ ꯍꯦꯛꯇ ꯊꯦꯡꯗꯣꯛꯈꯤꯕ ꯃꯈꯣꯏꯅ ꯐꯥꯕ ꯉꯥꯏꯕꯗꯀꯣ꯫
ꯎꯝ ꯍꯣꯏ ꯑꯗꯨꯁꯨ ꯆꯨꯝꯑꯦꯅꯦ ꯁꯦꯔꯥꯏꯡꯒꯨꯝꯕ ꯄꯣꯏꯝꯒꯨꯝꯕ ꯋꯥꯔꯗꯁ ꯃꯤꯅꯤꯡꯒꯨꯝꯕꯗꯣ꯫ ꯍꯥꯅ ꯐꯥꯕꯤꯕꯗꯣ ꯐꯩꯌꯦꯗꯨꯁꯨ꯫
ꯑꯗꫭ ꯉꯁꯤꯁꯦ ꯀꯃꯥꯏ ꯀꯃꯥꯏꯅ ꯇꯧꯔꯤ ꯅꯪꯁꯦ ꯗꯨꯀꯥꯟꯗ ꯐꯝꯔꯒ ꯂꯩꯔꯦ꯫
ꯎꯝ ꯗꯨꯀꯥꯟ ꯑꯗꯨꯝ ꯐꯝꯑꯒ ꯂꯩꯔꯦ꯫ ꯑꯁ ꯈꯪꯗꯦꯗ ꯑꯩꯗꯣ ꯑꯃꯁꯨ ꯑꯃꯨꯛ ꯊꯥꯖꯤꯟꯒꯦꯅ ꯌꯦꯡꯕꯗꯣ ꯃꯈꯣꯏꯒꯤ ꯋꯥꯔꯀꯤꯡ ꯑꯋꯥꯔꯗꯣ ꯄꯨꯡꯅꯦ ꯑꯃꯗꯒꯤꯅ ꯄꯨꯡ ꯃꯥꯄꯟ ꯐꯥꯎꯕ ꯑꯣꯏꯕ꯫
ꯑꯁ ꯑꯗꯨꯗꯤ ꯊꯦꯡꯃꯟꯗ꯭ꯔꯣ꯫
ꯃꯥꯄꯜꯗꯨꯗꯤ ꯄꯨꯔꯥ ꯃꯝꯃꯦ ꯑꯗꯨꯒ ꯅꯨꯄꯤꯁꯨ ꯑꯣꯏꯕꯅꯤꯅ ꯐꯔꯛ꯫ ꯇꯥꯏꯗꯅ꯫
ꯃꯅꯥꯛꯇꯔ ꯅꯩꯔꯛꯇꯔ ꯀꯌꯥ ꯂꯥꯞꯀꯦ꯫
ꯑꯈꯔꯗꯤ ꯆꯠꯂꯦ ꯑꯗꯨꯗꯨꯅ ꯑꯩ ꯊꯥꯔꯔꯣꯏꯗ ꯑꯗꯨ ꯑꯁ ꯈꯪꯗꯦꯗ ꯆꯦ꯫
ꯅꯍꯥꯟ ꯑꯩ ꯊꯥꯕꯗꯣ ꯑꯩꯅ ꯊꯥꯔꯛꯄꯗꯣ ꯇꯧꯑꫭꯅꯦ꯫
ꯑꯥ ꯇꯧꯒꯦ ꯑꯗꯨꯒꯤꯗꯣ ꯑꯗꯨꯁꯨ ꯇꯧꯒꯦ ꯑꯗꯨꯒ ꯈꯪꯗꯦ ꯁꯨꯝ ꯊꯥꯖꯤꯜꯂꯤꯅꯦ ꯑꯗꯣ ꯕꯤꯠꯇꯤ ꯌꯥꯝ ꯌꯥꯎꯗꯕꯩ ꯇꯥꯏꯞ ꯇꯧꯕꯗꯣ ꯈꯪꯕ꯭ꯔꯥ꯫
ꯑꯩꯗ ꯅꯍꯥꯟꯁꯦ ꯅꯪꯉꯣꯟꯗ ꯀꯩꯔꯥ ꯑ ꯃꯔꯨꯇꯤ ꯁꯨꯖꯨꯀꯤꯒꯤ ꯅꯪꯉꯣꯟꯗ ꯊ ꯊꯥꯔꯛꯄ꯭ꯔꯥ꯫
ꯊꯥꯔꯛꯇ꯭ꯔꯤꯌꯦ꯫
ꯥꯊꯥꯕꯒꯨꯝ ꯇꯧꯕ ꯑꯗꯨ ꯑꯩꯁꯦ ꯅꯍꯥꯟ ꯉꯔꯥꯡ ꯑꯩ ꯍꯥꯏꯗꯤ ꯍꯥꯏꯕꯤꯔꯕ ꯑꯗꯣ ꯔꯤ ꯔꯤꯇꯟ ꯇꯦꯁꯀꯨꯝꯕ ꯇꯧꯋꯦ ꯍꯥꯏꯕꯗꯣ꯫
ꯍꯥꯏꯗ꯭꯭ꯔꯤ꯫
ꯑꯣ ꯉꯔꯥꯡ ꯑꯩ ꯏꯟꯇꯔꯚꯤꯌꯨ ꯆꯠꯂꯦꯕ ꯑꯁꯤ ꯃꯔꯨꯇꯤ ꯁꯨꯖꯨꯀꯤ ꯑꯁꯦ ꯀ꯭ꯋꯥꯀꯩꯊꯦꯜꯗ꯫ ꯑꯗꯨ ꯆꯠꯄꯗꯨꯒ ꯃꯣꯏꯁꯦ ꯏꯟꯇꯔꯚꯤꯌꯨꯁꯦ ꯐꯖꯅ ꯇꯧꯋꯦ ꯍꯥꯏꯕꯗꯤ ꯑꯇꯩ ꯑꯇꯩꯅ ꯏꯟꯇꯔꯚꯤꯌꯨꯒ ꯃꯥꯟꯅꯗꯦꯕ ꯍꯥꯏꯕꯗꯤ ꯔꯤꯇꯔꯟ ꯇꯦꯁ ꯑꯃꯨꯛ ꯇꯧꯋꯦ ꯑꯃꯨꯛꯀ ꯔꯥꯎꯟ ꯑꯃꯅ ꯃꯦꯅꯦꯖꯔꯅ ꯑꯃꯨꯛ ꯇꯧ ꯔꯥꯎꯟ ꯑꯃꯅ ꯍꯥꯏ ꯆꯥꯔꯅ ꯇꯧꯕ ꯔꯥꯎꯟ ꯑꯍꯨꯝꯅꯦꯕ ꯉꯔꯥꯡ ꯇꯧꯕꯗꯣ꯫ ꯑꯩꯗꯤ ꯑꯩꯒꯤ ꯋꯥꯈꯜꯁꯦ ꯑꯁ ꯈꯜꯂꯔꯔꯣꯏ ꯍꯥꯏꯔ ꯑꯁꯤꯅꯤꯕꯥ꯫ ꯍꯥꯏꯕꯗꯤ ꯐꯥꯏꯅꯦꯜꯗꯤ ꯅꯠꯇ꯭ꯔꯔꯤꯀꯣ ꯑꯁ ꯍꯥꯏ ꯃꯣꯏꯁꯦ ꯍꯥꯡꯔꯛꯄꯁꯦ ꯍꯤꯟꯗꯤꯁꯦ ꯐ꯭ꯔꯣꯟꯁ ꯑꯣꯏꯕ꯭ꯔꯥ ꯍꯥꯡꯔꯛꯑꯦ ꯃꯔꯨ ꯑꯣꯏꯅꯀꯣ ꯑꯗ ꯑ ꯗ꯭ꯔꯥꯏꯕꯤꯡ ꯂꯥꯏꯁꯦꯟꯁ ꯍꯥꯡꯔꯛꯄ ꯑꯍꯍ
ꯎꯝ
ꯗ꯭ꯔꯥꯏꯚꯤꯡ ꯂꯥꯏꯁꯦꯟꯁ ꯑ ꯂꯩꯕ꯭ꯔꯥ ꯀꯥꯏ ꯍꯪꯔꯛꯄ ꯇꯨ ꯍ꯭ꯋꯤꯂꯔꯁꯦ ꯑꯩꯅ ꯂꯩꯇꯦ ꯍꯥꯏꯕꯤꯕ꯫ ꯑꯗ ꯋꯥꯒꯅꯤꯗꯤ ꯍꯥꯏꯕ ꯑꯃ ꯃꯣꯏꯁꯦ ꯑꯗꯨꯒ ꯍꯪ ꯑ ꯍꯪꯆꯤꯠ ꯁꯇꯔꯗꯦꯀꯣ ꯑꯗꯨꯗ ꯐꯥꯏꯅꯦꯜ ꯔꯥꯎꯟ ꯁꯣꯔꯠ ꯂꯤꯁ ꯑꯣꯏꯌꯦ ꯅꯪꯒꯤꯁꯦ ꯂꯥꯛꯑꯣ ꯑꯗꯨꯃꯥꯏꯅ ꯍꯥꯏꯔꯛꯄ꯫ ꯉꯁꯥꯏ ꯀꯣ ꯑꯃꯨꯛꯀ ꯇꯧꯔꯛꯄ꯫
ꯎꯝ ꯀꯩ ꯀꯩꯒꯤ ꯀꯩ ꯄꯣꯁꯅꯣ꯫
ꯑꯥ ꯃꯣꯏ ꯑꯩꯅ ꯊꯥꯈꯤꯕꯗꯣ ꯔꯤꯂꯦꯁꯟꯁꯤꯞ ꯃꯦꯅꯦꯖꯔ ꯍꯥꯏꯔꯗꯤ ꯊꯥꯈꯤꯕꯅꯦ꯫
ꯑꯥ
ꯌꯦꯡꯕ ꯇꯥꯔꯦ ꯌꯦꯡꯁꯦ ꯑꯦ ꯍꯥꯏꯅ ꯊꯥꯁꯤ ꯑꯗꯨꯒ ꯉꯁꯤꯁꯨ ꯑꯃꯨꯛ ꯑꯩ ꯏꯟꯇꯔꯚꯤꯌꯨ ꯑꯁꯤꯗ ꯆꯠꯂꯦꯕ ꯆꯤꯡꯃꯩꯔꯣꯡ ꯑꯁꯤ ꯈꯨ ꯂꯝꯄꯥꯛꯇꯀꯣ ꯑꯗꯨꯅ ꯇꯦꯂꯤꯀꯣꯂꯤꯡꯒꯤ ꯀꯣ ꯇꯦꯂꯤꯀꯣꯂꯔꯁꯀꯤ ꯑꯣꯏꯅ ꯑꯩꯒꯤ ꯕꯦꯛꯒ꯭ꯔꯥꯎꯟꯗꯣꯁ ꯇꯥꯔꯝꯒꯅꯦ
ꯑ ꯑꯗꯣ ꯑꯗꯨꯝ ꯅꯪꯒꯤ ꯃꯈꯣꯟꯗꯣ ꯁꯦꯡꯅ ꯇꯥꯏꯗ
ꯎꯝ ꯀꯩꯅ ꯇꯧꯕꯒꯤ ꯁꯤꯗ ꯀꯩꯅ ꯈꯪꯗꯦ
ꯈꯪꯗꯦꯗ ꯅꯍꯥꯟꯉꯩ ꯑꯆꯥꯄꯣꯠ ꯆꯥꯃꯤꯟꯅꯕꯗꯣ ꯌꯥꯝ ꯅꯤꯡꯁꯤꯡꯉꯤ ꯅꯨꯡꯉꯥꯏꯕꯅꯦ ꯏꯕꯥꯅꯤ ꯊꯕꯛꯇ ꯋꯥꯁꯨꯦ ꯋꯥꯗ
ꯑꯗꯨꯗ ꯇꯥꯔꯒꯥꯁꯇ ꯁꯕꯛ ꯇ
ꯑꯗꯨꯅꯦ ꯍꯥꯏꯁꯦ ꯑꯩꯗꯣ ꯀꯃꯥꯏꯅ ꯇꯧꯈ꯭ꯔꯒꯦ ꯌꯥꯝ ꯈꯪꯅꯤꯡꯕꯅꯦ
ꯑꯃꯨꯛꯀ ꯄꯥꯎ ꯐꯥꯎꯅꯅꯦꯁꯦ ꯅꯪ ꯅꯕꯥꯔ ꯂꯩꯕ ꯅꯠꯇ꯭ꯔꯒ ꯃꯥꯥꯏ ꯇꯦ ꯅꯠꯇ꯭ꯔꯒꯁꯦ ꯗꯦꯟ ꯇ ꯃꯣꯏꯕꯨꯁꯨ ꯇꯧꯕ ꯌꯥꯏꯅ
ꯎꯝ ꯑꯩꯅ ꯁꯨꯝ ꯇꯧꯅꯤꯡꯗꯕꯀꯣ ꯌꯥꯝ ꯌꯦꯡꯁꯤꯟꯕ ꯃꯥꯅꯤ ꯀꯩꯗꯧꯗ ꯑꯗꯨꯅꯣ ꯇꯧꯔꯒꯁꯨ ꯅꯠꯇ꯭ꯔꯥ ꯃꯥꯅ ꯐꯠꯇꯕꯅꯤꯅ ꯐꯠꯇꯕ ꯃꯤꯒꯤꯗꯤ ꯑꯗꯨꯝ ꯂꯥꯏ ꯥꯏ ꯋꯥꯔꯛꯁꯅꯤꯡ ꯍꯥꯏꯗꯤ ꯑꯩꯈꯣꯏꯅ ꯃꯥꯒꯤꯗꯃꯛ ꯐꯠꯇꯅꯕ ꯀꯩꯝꯇ
ꯑꯗꯨ ꯑꯗꯨ ꯁꯣ ꯆꯣꯃꯤ ꯍ
ꯎꯝ
ꯎꯝ
ꯃꯥꯅꯗꯤ ꯄꯨꯡꯁꯥꯎ ꯁꯥꯎꯔꯤꯕ ꯀ꯭ꯂꯥꯏꯟꯗ ꯀꯣꯜ ꯇꯧꯗꯦ ꯍꯥꯏꯅ ꯑꯗꯣ ꯌꯥꯝ ꯇꯧꯔꯒꯗꯤ ꯃꯥꯒꯤ ꯃꯥꯗꯣ ꯃꯤꯅ ꯐ꯭ꯔꯣꯠ ꯃꯥꯟꯗꯣꯏꯅꯦ ꯊꯥꯖꯔꯣꯏꯗꯣꯏꯅꯦ ꯃꯒꯨꯟꯗꯣ ꯍꯟꯊꯑꯗꯣꯏꯅꯦꯕ ꯑꯗꯨ ꯈꯪꯗꯦꯕ ꯃꯥ ꯑꯩꯈꯣꯏꯁꯨ ꯃꯉꯥꯏꯔꯦ ꯔꯤꯆꯥꯔꯖ ꯇꯧꯕꯤꯌꯣꯅ ꯀꯣꯜ ꯀꯣꯏꯔꯥꯡ ꯂꯥꯛꯄꯗꯣ ꯄꯥꯏꯅꯤꯡꯗꯦꯅ
ꯑ ꯎꯝ ꯑꯗꯨꯃꯥꯏꯅ ꯍꯣꯏ ꯑꯗ ꯑꯦꯕꯥꯅꯤꯅꯦ ꯑꯩꯅ ꯏꯟꯇꯔꯚꯤꯌꯨ ꯆꯠꯄ ꯀꯥꯟꯁꯦ ꯋꯥꯏꯗꯤ ꯌꯨꯗꯤꯞ ꯌꯔꯂꯤꯞꯇꯣ ꯑꯗꯨꯝ ꯍꯥꯡꯉꯛꯄꯀꯣ
ꯇꯣꯂꯣꯞꯀꯤꯅꯦ ꯑꯗꯨꯝ ꯍꯥꯏꯌꯣ
ꯇꯥꯕ꯭ꯔꯥ
ꯍꯣꯏ ꯃꯈꯣꯏꯅ ꯁꯨꯃꯥꯏꯅ ꯇꯧꯔꯝꯕꯗꯣ ꯑ ꯀꯃꯥꯏꯅ ꯍꯥꯏꯒꯦ
ꯎꯝ ꯗꯦ ꯑ ꯋꯥꯔꯀꯤꯡ ꯏꯟꯚꯥꯏꯔꯣꯟꯃꯦꯟ ꯏꯁ ꯅꯣꯠ ꯁꯨꯋꯏꯇꯦꯕꯜ ꯑꯃ ꯍꯥꯏꯌꯦ ꯑꯗꯨꯒ ꯋꯥꯔꯛ ꯂꯥꯏꯐ ꯑꯟꯁꯇꯦꯕꯜ ꯑꯗꯨꯝ ꯑꯩꯅ
ꯑꯩ ꯀꯩꯅꯣꯪ ꯍꯥꯏꯒꯦꯕꯀꯣ ꯋꯥꯔꯀꯤꯡ ꯑꯦꯟꯚꯥꯏꯔꯣꯟꯃꯦꯟ ꯅꯨꯡꯉꯥꯏꯇꯦ ꯍꯥꯏꯔꯒꯗꯤ ꯅꯪꯗꯣ ꯃꯤꯅꯅꯦ ꯑꯦꯗꯖꯁ ꯇꯧꯕ ꯍꯩꯇꯕ ꯐ꯭ꯂꯦꯛꯁꯤꯕꯜ ꯑꯣꯏꯗꯕ ꯃꯤ ꯃꯥꯜꯂꯅꯤꯕ
ꯑꯣ
ꯑꯗꯨꯗꯨꯅ ꯑꯗꯨꯒꯤ ꯃꯍꯨꯠꯇ ꯑꯩꯅ ꯍꯥꯏꯁꯦ ꯑꯦ ꯑꯗꯨ ꯍꯥꯏꯕꯒꯤ ꯇꯣꯛꯄꯅꯦ ꯍꯥꯏꯗꯤ ꯑꯩꯈꯣꯏꯒꯤ ꯄꯤꯕꯤꯗꯕꯒꯤ ꯑꯗꯨꯝ ꯍꯥꯏꯔꯗꯤꯅꯦ ꯄꯤꯕꯤꯗꯕꯒꯤ ꯍꯥꯏꯔꯒꯗꯤ ꯅꯪꯅ ꯇꯣꯛꯏꯕ ꯄꯣꯠꯇꯣ ꯔꯤꯖꯅꯦꯕꯜ ꯑꯣꯏꯌꯦꯅ ꯈꯟꯒꯔꯤꯕ ꯍꯥꯏꯗꯤ ꯐ꯭ꯔꯣꯠꯀꯤ ꯇꯥꯏꯞꯇ ꯐ꯭ꯔꯣꯠꯀꯤ ꯇꯥꯏꯞꯇ ꯇꯧꯔꯝꯃꯦ ꯍꯥꯏꯔꯗꯤ ꯍꯥꯏꯗꯤ ꯐ꯭ꯔꯣꯗꯀꯤ ꯇꯥꯏꯞꯇ ꯇꯧꯔꯝꯃꯦ ꯍꯥꯏꯕ ꯇꯥꯔꯗꯤ ꯅꯪꯅ ꯇꯣꯛꯏꯕ ꯄꯣꯠꯇꯣ ꯔꯤꯖꯅꯦꯕꯜ ꯑꯣꯏꯌꯦꯅ ꯈꯟꯒꯅꯦꯕꯀꯣ ꯁꯨꯝ ꯑꯩꯒꯤ ꯃꯣꯠꯇꯅꯦꯀꯣ ꯑꯗꯨ ꯅꯪꯅ ꯋꯥꯔꯀꯤꯡ ꯑꯦꯟꯚꯥꯏꯔꯣꯟꯃꯦꯟ ꯍꯥꯏ ꯇꯥꯔꯗꯤ ꯅꯪꯗꯣ ꯐ꯭ꯂꯦꯛꯁꯤꯕꯜ ꯑꯣꯏꯗꯕ ꯍꯥꯏ ꯗꯤ ꯑ ꯅꯞ ꯈꯣꯏꯒꯤꯗꯁꯨ ꯃꯥꯗꯣ ꯇꯧꯔꯝ ꯑꯦ ꯃꯥꯗꯤ ꯅꯍꯥꯃꯨꯛꯁꯨ ꯑꯗꯨꯃꯥꯏꯅ ꯋꯥꯔꯀꯤꯡ ꯑꯦꯟꯚꯥꯏꯔꯣꯟꯃꯦꯟ ꯀꯤ ꯇꯣꯛꯂꯛꯄꯅꯤ ꯑꯗꯨꯅ ꯁꯤ ꯁꯤꯗꯁꯨ ꯃꯥꯗꯣ ꯑꯦꯟꯚꯥꯏꯔꯣꯟꯃꯦꯟ ꯅꯨꯡꯉꯥꯏꯇ꯭ꯔꯗꯤ ꯇꯣꯛꯈꯤꯒꯗ꯭ꯔꯥ ꯍꯥꯏꯌꯦꯅ ꯃꯈꯣꯏꯗꯁꯨ ꯈꯟꯕ ꯋꯥꯈꯜ ꯂꯩꯔꯛ ꯀꯅꯤꯗꯅ ꯑꯗꯨꯒꯤ ꯋꯥꯅꯤꯗ
ꯈꯪꯗꯦ ꯑꯩꯁꯦ ꯍꯥꯏꯕꯗꯤ ꯐꯖ ꯑ ꯑꯥ ꯗꯥꯏꯔꯦꯛꯇꯤ ꯍꯥꯏꯅꯤꯡꯗꯦꯕꯀꯣ ꯍꯥꯏꯕꯗꯤ ꯀꯩ ꯍꯥꯏꯗꯣꯏꯔꯥ ꯄꯩꯁꯥ ꯍꯥꯏ ꯌꯥꯝ ꯄꯥꯝꯕ ꯃꯥꯜꯂꯦ ꯑꯗꯨꯒꯤ ꯀꯃꯥꯏꯅ ꯍꯥꯏꯗꯣꯏ ꯑꯗꯨꯃꯥꯏꯅ ꯈꯜꯂꯝꯒꯗ꯭ꯔꯥ ꯍꯥꯏꯅ ꯑꯃꯨꯛ ꯍꯥꯏ ꯍ ꯈ ꯑꯥꯏꯅ ꯈꯟ ꯈꯟꯅ ꯑꯗꯨꯗꯨ ꯑ ꯑꯗꯨꯒ ꯑꯁ ꯒ꯭ꯔꯣꯠꯁꯨ ꯌꯥꯝ ꯂꯩꯇꯦ ꯑꯗꯨꯃꯥꯏꯅ ꯍꯥꯏꯕꯤꯈ꯭ꯔꯕꯅꯦ ꯑꯩꯁꯦ
ꯑ ꯁꯨꯃꯥꯏꯅ ꯑꯣꯏꯅ ꯍꯥꯏꯔꯁꯨ ꯌꯥꯗ꯭ꯔꯣ ꯑꯩꯒꯤ ꯁꯦꯅꯤꯌꯔꯗꯣ ꯌꯥꯝꯅ ꯍꯥꯏꯗꯤ ꯑꯩꯈꯣꯏꯕꯨ ꯇ ꯑ ꯂꯤꯗ ꯗꯔꯗꯣ ꯀꯩ ꯍꯥꯏꯥꯅꯤ ꯑ ꯐꯖꯅ ꯀꯣꯑꯣꯄꯔꯦꯁꯟ ꯄꯤꯅꯗꯕꯗꯒꯤ ꯇꯣꯛꯄꯅꯦ ꯍꯥꯏꯔꯁꯨ ꯌꯥꯏꯅ ꯕ꯭ꯔꯣꯠꯁꯨ ꯂꯩꯇꯕ ꯈꯣꯠ
ꯈꯪꯗꯦ ꯅꯦꯛꯁ ꯅꯦꯛꯁꯇ ꯍꯥꯏꯒꯦ
ꯈꯟꯗꯅꯦꯀꯣ ꯋꯥꯔꯀꯤꯡ ꯑꯦꯟꯚꯥꯏꯔꯣꯟꯃꯦꯟ ꯑꯅ ꯄꯟꯕꯗꯨꯗꯤ ꯑꯃꯨꯛ ꯅꯪꯗꯣ ꯐ꯭ꯂꯦꯛꯁꯤꯕꯜ ꯑꯣꯏ ꯑꯣꯏꯗꯕ ꯑꯣꯏꯅ ꯃꯤꯅ ꯈꯟꯕꯤꯈꯤꯅꯤ ꯀꯥꯏꯅ ꯈꯟꯕꯗꯣ
ꯑꯗꯨꯅꯦ ꯑꯩ ꯑꯩꯁꯦ ꯀꯩ ꯍꯥꯏꯁꯤꯔꯥ ꯔꯤꯖꯟꯗꯣ ꯍꯥꯏꯅ ꯑꯩꯁꯦ ꯑꯟꯏꯟꯇꯦꯜꯂꯤꯖꯦꯕꯜ
ꯎꯝ ꯔꯤꯀ꯭ꯋꯨꯏꯃꯦꯟꯠ ꯇꯧꯕꯁꯦ ꯁꯦ ꯑꯌꯥꯝꯕꯅ ꯑꯗꯨꯝ ꯑꯣꯏ ꯑ ꯍꯣꯏ ꯌꯦꯡꯉꯣ ꯑꯃꯨꯛ ꯑꯟꯑꯣꯗꯤꯕꯜ
ꯍꯥꯏꯌꯣ
ꯍꯧꯖꯤꯛꯀꯥꯟꯗꯤ ꯑꯦꯟꯖꯥꯡ ꯑꯍꯥꯎ ꯑꯍꯥꯎꯕ ꯆꯥꯔꯒ ꯌꯥꯝ ꯅꯨꯡꯉꯥꯏꯅ ꯂꯩꯔꯤ ꯑꯍ ꯇꯥꯏꯌꯦ ꯍꯧꯖꯤꯛꯀꯥꯟꯗꯤ ꯍꯦꯟꯖꯥꯡ ꯑꯍꯥꯎꯕ ꯆꯥꯔꯒ ꯌꯥꯝ ꯅꯨꯡꯉꯥꯏꯅ ꯂꯩꯔꯤꯕꯣ
ꯍꯝꯍꯝꯍꯝ ꯑ ꯌꯦꯟꯖꯥꯡ ꯑꯁ ꯌꯥꯝꯗꯤ ꯍꯥꯎꯗ꯭ꯔꯤꯗ ꯑꯗꯨꯝ ꯅꯣꯡꯃꯒꯤ ꯑꯗꯨꯝ ꯆꯥꯕꯅꯤꯗ ꯈꯨꯗꯛ ꯑ ꯆꯥꯅꯤꯡꯕ ꯐꯥꯎꯕꯒꯦ
ꯎꯝ
ꯅꯪꯗꯤ ꯀꯩ ꯃꯊꯦꯜ
ꯑꯩꯈꯣꯏꯗꯣ ꯉꯥ ꯊꯣꯡꯉꯦ ꯑꯗꯨꯒ ꯁꯤꯡꯖꯨ ꯉꯥ ꯃꯔꯨꯝꯗꯣ ꯎꯝ ꯑꯍꯍꯍ ꯑꯗꯨ ꯊꯣꯡꯉꯦ ꯁꯤꯡꯖꯨ ꯑꯝꯒ ꯇꯧꯔꯦ
ꯈꯪꯗꯦ ꯍꯥꯎꯔꯝꯒꯅꯤ ꯅꯣꯏꯅ ꯍꯦꯜꯂꯦ ꯑꯗꯣꯏꯗꯦ
ꯎꯝ ꯑ ꯑꯩꯈꯣꯏꯔꯣꯝꯗ ꯑꯩꯈꯣꯏ ꯊꯣꯔꯛꯑꯣ ꯁꯤꯡꯖꯨ ꯆꯥꯁꯦꯃꯦ
ꯑꯍꯍꯍꯍꯍ ꯅꯣꯡꯃ ꯁꯣꯏꯗ꯭ꯔꯦ ꯑꯗꯨꯗꯤ
ꯍꯥꯏꯗꯤ ꯁꯨꯝ ꯂꯥꯛꯄ ꯀꯥꯟꯗ ꯅꯛꯂꯗꯤ ꯀꯪꯂꯥꯗꯒꯤ ꯑꯩꯈꯣꯏ ꯁꯤꯐꯧ ꯂꯥꯛꯄꯗꯤ ꯑꯃꯨꯛ ꯅꯛꯑꯦꯗꯅ ꯑꯟꯑꯣꯗꯤꯕꯜ
ꯅꯣꯏꯒꯤꯁꯦ ꯀ ꯀꯗꯥꯏ ꯋꯥꯏꯗꯔꯣ ꯑ ꯑꯩ ꯏꯟꯇꯔꯚꯤꯌꯨ ꯆꯠꯂ ꯇꯤꯗꯤꯝ ꯔꯣꯗ ꯇꯤꯗꯤꯝ ꯒ꯭ꯔꯥꯎꯟꯗꯨꯗꯩꯗꯤ ꯌꯥꯎꯋꯦꯕ
ꯑꯣ
ꯑꯩꯅ ꯏ ꯇꯃꯤ ꯆꯕꯗꯨ
ꯑꯗꯨꯗꯤ ꯅꯛꯑꯦ ꯑꯩ ꯀꯣꯟꯅ ꯊꯥꯏꯔꯛꯑꯒꯦ ꯑꯗꯨꯗꯤ ꯎꯝ ꯑꯗꯨꯗꯒꯤꯅꯦ ꯌꯥꯝ ꯆꯠꯇ꯭ꯔꯦ ꯈꯔ ꯆꯠꯂꯦ ꯑꯥ
ꯍꯃꯗ ꯑ ꯂ ꯃꯒ
ꯑꯧ ꯅꯣꯡꯃ ꯌꯦꯡꯉꯒ ꯐꯥꯔꯁ ꯂꯥꯎꯅ ꯂꯥꯛꯁꯜꯂꯣ
ꯍꯥꯏꯔꯛꯀꯦ ꯂꯥꯛꯀꯦ ꯍꯥꯏꯔꯗꯤꯀꯣ
ꯑꯥ ꯄꯥꯎ ꯐꯥꯎꯔꯣ ꯎꯝ ꯔꯦꯠ ꯆꯥꯅ ꯍꯔꯦꯗꯤꯗ
ꯑꯗ ꯆꯃꯒꯀꯣ ꯎ ꯎꯝ